ꯆꯥꯛ ꯉꯥꯏꯍꯥꯛ ꯂꯩꯔꯒꯥ ꯆꯥꯅꯤ
ꯑꯁ ꯀꯩꯅꯣ ꯍꯥꯏꯗꯤ ꯆꯥꯕꯨ ꯆꯥꯅꯤꯡꯉꯛꯇ꯭ꯔꯦꯗ ꯆꯥꯛꯁꯦ
ꯀꯔꯤꯒꯤ ꯑꯩꯅ ꯂꯪꯊꯣꯛꯑꯝꯕ ꯄꯣꯠ ꯆꯩ ꯃꯌꯥꯝꯁꯦ ꯂꯣꯏ ꯑꯗꯨꯝ ꯌꯥꯎ ꯂꯩꯔꯝꯃꯦ ꯗꯁꯕꯤꯟꯒꯤ ꯈꯣꯝ ꯂꯥꯛꯄ ꯃꯤꯒ ꯂꯥꯛꯇ꯭ꯔꯕꯣ ꯎꯝ
ꯅꯪꯅ ꯆꯠꯈꯤꯕꯗꯩ ꯂꯥꯛꯇ꯭ꯔꯗꯤ ꯄꯤꯛ ꯊꯜꯂꯒꯅꯦꯉꯣꯟ ꯐꯤꯕꯝ ꯀꯔ
ꯑꯣ ꯑꯩꯅ ꯅꯍꯃꯨ ꯕꯣꯛꯁ ꯃꯌꯥꯝ ꯈꯣꯝꯖꯤꯟꯕꯗꯣ ꯑꯗꯨꯗꯨꯁꯨ ꯂꯣꯏ ꯂꯪꯊꯣꯛꯑꯝꯕꯅꯦꯕ ꯑꯗꯨꯗꯨꯒꯤꯅꯤ ꯑꯗꯨꯂꯣꯡꯊꯣꯡꯗꯗꯤ ꯐꯕ
ꯍꯣꯏ ꯑꯁ ꯑꯩꯁꯦ ꯖꯥꯗ ꯇꯥꯡꯉꯥꯏ ꯆꯥꯥꯁꯜꯂꯨꯔꯦꯕ
ꯎꯝ
ꯑꯗꯨꯗꯨꯒꯤ ꯄꯨꯛꯁꯦ ꯁꯨꯝ ꯊꯥꯡꯒꯠꯂꯛꯦ
ꯑ ꯉꯔꯥꯡꯗꯣ ꯀꯌꯥꯗꯤ ꯋꯥꯈ꯭ꯔꯦ ꯑꯩꯗꯣ ꯑꯃꯨꯛ ꯀꯩꯀꯩ ꯆꯥꯛ ꯀꯩꯀꯩ ꯆꯥꯊꯣꯛꯎꯔꯦ ꯑꯗꯨꯒ ꯑꯃꯨꯛ ꯌꯥꯒꯤ ꯆꯦꯛꯑꯞꯀꯤꯨ ꯆꯠꯂꯨꯔꯦꯕ
ꯍꯣꯏ ꯅꯪ ꯉꯥꯡ ꯆꯤꯄꯞ ꯆꯠꯅꯦꯅ
ꯎꯝ ꯑꯗꯨꯗꯤ ꯑꯩ ꯀꯞ ꯆꯜꯂꯨꯔ ꯍꯜꯂꯛꯑꯒ ꯑꯩꯅ ꯇꯨꯝꯕꯁꯤ ꯇꯨꯝꯕꯁꯤ ꯇꯨꯝꯕꯁꯤ ꯑꯗꯨ ꯑꯣꯏꯅꯤꯡꯉꯦ ꯑꯗꯣ ꯏꯃꯥꯟꯅꯕꯤ ꯑꯃ ꯃꯥꯗꯣ ꯀꯨꯝꯊꯕꯅꯦꯕ ꯃꯣꯏ ꯖꯦꯔꯣꯏ ꯀꯩ ꯀꯩ ꯇꯧꯕꯒꯤ ꯐꯕꯁꯤꯗ ꯃꯣꯏꯅꯤꯅꯦꯗꯣ ꯊꯦꯡꯅꯔꯝꯁꯦ ꯖꯥꯠꯅꯤ ꯑꯗꯨꯗꯩ ꯅꯣꯏ ꯅꯃꯥꯟꯅꯕꯤ ꯑꯃ ꯂꯩꯅꯤ ꯍꯥꯏꯗꯨꯗꯤ ꯀꯃꯥꯏꯅ ꯇꯧꯔꯕ ꯈꯣꯠꯂꯕ꯭ꯔꯥꯅ ꯍꯪꯉꯛꯄꯖꯥꯠꯅꯤ ꯑꯩꯅ ꯑꯗꯨꯗꯩꯗꯤ ꯂꯊꯣꯏ ꯑꯗꯨꯩ ꯏꯃꯥꯟꯅꯕꯤꯗꯨꯅꯅꯦ ꯁꯨꯃꯥꯏꯅ ꯇꯧꯔꯕ ꯑ ꯅꯦ ꯂꯥꯛꯑꯦ ꯂꯩꯔꯦꯅ ꯍꯥꯏꯔꯕ ꯆꯥꯡꯕꯤꯗꯨꯕꯗꯣ ꯅꯤꯅꯦ ꯂꯩꯔꯝꯗ ꯑꯩꯈꯒꯤ ꯀꯩꯅꯣ ꯇꯧꯏ ꯈꯣꯠꯂꯤꯅ ꯍꯥꯏꯕꯁꯤꯗꯀꯣ ꯃꯥꯗꯤ ꯁꯥꯎꯒꯠꯂꯛꯑꯕꯖꯥꯠꯅꯤ ꯂꯥꯎꯔꯛꯑꯕꯖꯥꯠꯅꯤ ꯑꯗꯒꯤ ꯃꯥꯗꯣ ꯀꯥꯗ ꯆꯪꯉꯒ ꯍꯥꯏꯗꯨꯕꯒ ꯃꯥꯟꯕꯒꯤ ꯏꯃꯥꯟꯅꯕꯤꯗꯨꯅ ꯑꯩꯉꯣꯟꯗ ꯐꯣꯟꯗꯣ ꯇꯧꯖꯔꯛꯄ ꯑꯗꯨꯒꯗꯤ ꯑꯩꯗꯨꯅꯅꯦ ꯇꯨꯝꯕꯒꯤꯅꯦ ꯇꯞ ꯇꯥꯅ ꯁꯤꯈꯩ ꯇꯨꯝꯃꯦ ꯑꯩꯁꯦ ꯉꯥꯁ ꯉꯔꯥꯡꯁꯦ ꯑꯗꯨꯗꯒꯤ ꯇꯨꯝꯕꯒꯤ ꯀꯩꯝꯇ ꯅꯥꯀꯣꯡꯁꯤꯗꯁꯨ ꯀꯩꯅꯣ ꯇꯧꯋꯦꯕ ꯏꯌꯥꯔꯄꯤꯁꯇꯣ ꯍꯥꯞꯄꯒ ꯀꯩꯅꯣ ꯇꯧꯕꯒꯤꯅꯦ ꯑꯩꯗꯣ ꯐꯖꯅ ꯇꯥꯗ꯭ꯔꯕꯗꯣ ꯂꯥꯛꯏꯔꯥ ꯇꯇꯩꯔꯥ ꯑꯗꯨꯒꯗꯤ ꯃꯣꯏꯒꯤ ꯀꯩꯅꯣ ꯂꯩꯔꯝꯃꯦ ꯃꯤ ꯁ꯭ꯀꯨꯜ ꯂꯩꯔꯝꯃꯦ ꯑꯗꯨꯗ ꯑꯃꯨꯛ ꯇꯧꯔꯦ ꯇꯧꯔꯒ ꯑꯗꯨꯃꯥꯏꯅ ꯇꯧꯔꯒ ꯀꯨꯝꯊꯔꯒ ꯄꯤꯔꯨꯕꯗꯒꯤ ꯃꯥꯁꯦ ꯀꯩꯅꯣ ꯇꯧꯔꯝꯃꯦꯕ ꯑꯗꯨꯝ ꯐꯅ ꯑꯗꯨꯝ ꯐꯖꯅ ꯇꯧꯔꯛꯑꯦꯕ ꯑꯗꯨꯒ ꯇꯧꯔꯄꯤꯔꯝꯃꯦ ꯐꯖꯅ
ꯉꯥꯏꯍꯥꯛꯇꯪꯗꯨꯗ ꯃꯥ ꯁꯥꯎꯒꯠꯄ ꯑꯣꯏꯔꯝꯃꯤ ꯃꯤꯁꯦ ꯍꯥꯏꯕꯗꯤ ꯁꯥꯎꯕ ꯃꯇꯥꯡ ꯍꯔꯥꯎꯕ ꯃꯇꯥꯡ
ꯎꯝ ꯃꯤꯁꯦꯀꯣ ꯃꯨꯠ ꯃꯨꯠꯀꯤ ꯃꯇꯨꯡ ꯏꯟꯅꯅꯦ ꯂꯩꯔꯤꯁꯦ ꯑꯩꯈꯣꯏꯁꯨ ꯁꯥꯎꯅꯤꯡꯕ ꯃꯇꯥꯡꯗꯪ ꯁꯥꯎꯗ ꯁꯥꯎꯅꯤꯡꯉꯤꯗꯅ ꯀꯩꯅꯣꯝ ꯍꯥꯏꯗ꯭ꯔꯁꯨ ꯑꯗꯨꯒꯨꯝꯕ ꯑꯃ ꯑꯣꯏꯕꯖꯥꯠꯅꯤ ꯃꯥꯁꯨ
ꯃꯥ ꯅ ꯅꯨꯡꯁꯤꯠ ꯅꯨꯡꯁꯥ ꯁꯣꯔ ꯌꯦꯡꯉ ꯌꯦꯡꯉ ꯀꯩ ꯍꯥꯏꯔ
ꯍꯥꯏ ꯇꯔꯗꯤ ꯑꯦꯂꯣꯕꯦꯔꯥ ꯀꯩꯀꯩ ꯍꯧꯕ ꯅꯠꯇ꯭ꯔꯣ
ꯍꯧꯋꯦ ꯑꯁ ꯑꯦꯔꯣꯄꯔꯥꯅ ꯇꯞ ꯇꯥꯏ ꯍꯧꯋꯦ ꯅꯪ ꯇꯩꯅꯤꯡꯉꯁꯨ ꯍꯦꯛ ꯂꯥꯛꯑꯣ
ꯑꯩꯁꯦ ꯍꯦꯛ ꯄꯂꯥꯛꯆ ꯍꯪꯉꯦ ꯁꯝ ꯀꯩꯀꯩꯁꯦ ꯈꯔ ꯇꯩꯅꯤꯡꯕ꯭ꯔ
ꯁꯝꯁꯨ ꯇꯩ ꯌꯥꯔꯦ ꯃꯥꯏꯁꯨ ꯇꯩ ꯌꯥꯔꯦ
ꯃꯥꯅꯦ
ꯅꯝ ꯌꯥꯔꯦ ꯑꯩ ꯃꯤꯠꯇ ꯄꯣꯝꯃꯦꯅ ꯇꯧꯕꯗꯣ
ꯐꯈ꯭ꯔꯕꯅ ꯑꯗꯨꯕꯨ ꯅꯪ
ꯈꯨꯒꯤ ꯑꯃꯃꯨꯛ ꯊꯣꯛꯂꯏꯩꯅ ꯍꯥꯏꯕ ꯑꯃ
ꯑꯁ ꯅꯪ ꯑꯃꯣꯛ ꯀꯩꯅꯣꯗ ꯃꯣꯂꯣꯡꯝ ꯀꯩꯀꯩ ꯇꯩꯌꯨ ꯍꯥꯏꯕꯗꯤ ꯇꯩꯗ꯭ꯔꯦ
ꯇꯩꯔꯤꯅꯤ ꯇꯩ ꯇꯩꯅ ꯇꯧꯏꯅꯤ ꯑꯗꯨ ꯉꯔꯥꯡꯗꯤ ꯑꯃꯨꯛ ꯑꯁ ꯑꯩ ꯈꯔ ꯃꯌꯥꯝ ꯍꯥꯞꯄꯕꯅꯦ
ꯕꯦꯔꯥ ꯀꯥꯏꯀꯣ ꯅꯪ ꯕꯦꯔꯥ ꯀꯥꯏ ꯍꯥꯏꯁꯤꯅꯦ
ꯑꯗꯨꯅ ꯑꯩ ꯃꯊꯥ ꯁꯥꯏ ꯍꯥꯏꯕ ꯌꯥꯝꯅ
ꯑꯁ ꯒ꯭ꯌꯥꯟ ꯇꯗꯦꯗ ꯎ ꯋꯥꯏꯗ ꯇꯧꯔꯤꯁꯤ
ꯋꯥꯏ ꯈꯪꯗꯦ ꯌꯥꯝ ꯑꯁ ꯑꯗꯨꯗꯨꯅ ꯑꯩ ꯄꯩꯈꯥ ꯃꯌꯥꯁꯤꯗ ꯑꯃꯨꯛ ꯅꯨꯡꯉꯥꯏꯍꯟꯗꯦ ꯍꯥꯏꯗꯤ ꯅꯨꯡꯉꯥꯏꯇꯦꯕ ꯏꯁꯥꯗ ꯑꯗꯨꯃꯥꯏꯅ ꯁꯨꯝ ꯇꯧ ꯂꯩꯕꯗꯨ
ꯃꯥꯅꯤ ꯀꯅꯥꯅ ꯅꯨꯉꯥꯏꯗꯣꯏꯅꯣ
ꯑꯗꯨꯝ ꯍꯥꯏꯗꯤ ꯑꯩꯁꯤꯕꯨ ꯁꯤꯃꯨꯛ ꯃꯤꯠꯁꯦ ꯂꯧꯊꯣꯛꯇ꯭ꯔꯗꯤ ꯌꯥꯔꯣꯏꯗꯩꯖꯥꯠꯂ ꯀꯥꯏꯔ ꯈꯟꯖꯜꯂꯛꯑꯦ
ꯑꯝ ꯈꯜꯂꯨꯅꯨꯍꯦ ꯑꯗꯨꯃꯥꯏꯅꯗꯤ ꯀꯔꯤꯅꯣ ꯅꯪꯁꯨ ꯍꯦꯃꯟꯗ꯭ꯔꯣꯗꯨꯐꯥꯎꯗꯤ ꯅꯪ ꯀꯩꯅꯣ ꯑꯗꯨꯗꯣ ꯐꯠꯇ꯭ꯔꯗꯤ ꯑꯣꯄ꯭ꯔꯦꯁꯟ ꯇꯧꯅꯤ ꯍꯥꯏꯕ ꯅꯠꯇ꯭ꯔꯣ
ꯍꯣꯏ ꯑꯗꯣ ꯑꯩꯒꯤꯁꯦ ꯑꯣꯄ꯭ꯔꯦꯁꯟ ꯇꯧꯕ ꯀꯥꯟꯗꯗꯤ ꯌꯥꯝꯅ ꯐꯤꯕꯝ ꯍꯦꯟꯖꯜꯂꯕ ꯀꯥꯟꯗꯅꯦꯕ
ꯅꯪ ꯅꯪꯒꯤꯗꯨ ꯀꯅꯥꯗ ꯌꯦꯡꯒꯦ
ꯑꯩꯁꯦ ꯏꯍꯥꯟ ꯍꯥꯟꯕꯗ ꯑꯣꯏꯅꯥꯗ ꯍꯣꯏ ꯄ꯭ꯔꯥꯏꯃꯥꯔꯤ ꯍꯦꯜꯇ ꯁꯦꯟꯇꯔꯗ ꯑꯃ ꯌꯦꯡ ꯉꯦ ꯃꯊꯪ ꯕꯤꯁꯅꯨꯄꯨꯔꯒꯤ ꯃꯤꯠꯀꯤ ꯗꯣꯛꯇꯔ ꯑꯃꯗ ꯌꯦꯡꯉꯦ ꯃꯊꯪ ꯄ꯭ꯔꯥꯏꯚꯦꯠꯀꯤ ꯔꯤ꯭ꯝꯁꯀꯤ ꯃꯅꯥꯛꯇ ꯂꯩꯕ ꯑꯃ ꯌꯦꯡꯉꯦ ꯑꯗꯨ
ꯑꯃꯈꯛꯅꯦ ꯑꯩꯅ ꯅꯍꯥꯟꯃꯣ ꯑꯃ ꯃꯤꯠꯇ ꯃꯤꯊꯧ ꯇꯧꯕꯒꯤꯅꯦ
ꯑꯥ
ꯑꯩꯅ ꯅꯍ ꯑꯃꯨꯛ ꯃꯤꯠꯇ ꯃꯤꯊꯧ ꯇꯧꯕꯩꯅꯦ
ꯍꯣꯏꯠ
ꯑꯗꯨꯗ ꯑꯃ ꯌꯦꯡꯈꯤꯕ ꯑꯃ ꯌꯥꯎꯋꯦꯕꯀꯣ ꯑꯗꯨꯒꯤꯗꯣꯛꯇ ꯌꯥꯝ ꯑꯁ ꯑꯩ ꯑꯗꯨꯒꯤ ꯆꯦ ꯆꯥꯡ ꯑꯗꯨ ꯂꯩꯔꯤꯕ ꯑꯝꯇ ꯌꯨꯝꯗ ꯑꯝꯇ ꯌꯦꯡꯒꯦ ꯑꯗꯨꯒꯤ ꯗꯣꯛꯇꯔꯗꯨꯗꯤ ꯌꯥꯝ ꯐꯕꯅꯦꯕ ꯍꯥꯏꯗꯤ ꯁꯨꯝ ꯑ ꯑꯩꯒꯤꯗꯣ ꯁꯨꯝ ꯀꯩꯅꯣ ꯇꯧꯋꯦꯕ ꯃꯅꯨꯡꯗ ꯃꯤꯠꯃꯅꯨꯡꯗ ꯑꯣꯏꯅ ꯅꯥꯏ ꯆꯥꯕ ꯑꯕꯣꯏꯕꯗꯣ ꯑꯗꯨꯗꯒꯤ ꯇꯧꯕꯁꯤꯗ ꯃꯥꯅ ꯑꯗꯨꯒꯤꯗꯨꯗ ꯑꯗꯨꯃꯥꯏꯅ ꯁꯤ ꯃꯔꯣꯝꯁꯤ ꯇꯩꯗꯗꯤ ꯐꯠꯇ ꯇꯥꯔꯗꯤ ꯂꯧꯊꯣꯛꯁꯦ ꯈꯣꯠꯁꯦꯅ ꯍꯥꯏꯌꯦꯕꯀꯣ ꯑꯁ ꯑꯗꯨꯗꯨꯒꯤ ꯑꯗꯨꯒꯤꯗ ꯇꯗꯤ ꯐꯕꯒꯤ ꯃꯤꯁꯨ ꯌꯥꯝ ꯆꯤꯟꯕꯅꯦꯕ ꯑꯍꯥꯟꯕꯗ ꯅꯪꯁꯦ ꯇꯣꯀꯟ ꯍꯥꯟ ꯂꯧꯧꯗꯣꯏꯅꯦꯕ
ꯑꯝ
ꯏꯁꯩ ꯂꯧꯔꯕ ꯃꯇꯨꯡꯁꯤꯗ ꯅꯪꯁꯦ ꯀꯩꯅꯣ ꯇꯧꯔꯅꯤꯗꯅ ꯅꯪꯒꯤ ꯁꯦꯔꯦꯜꯁꯦ ꯉꯥꯏꯔꯅꯤꯕꯀꯣ ꯑꯩꯌꯨꯛ ꯉꯟꯇꯥꯗꯒꯤꯅꯤ ꯉꯥꯏꯗꯣꯏꯁꯦ ꯑꯗꯨꯗꯒꯤ ꯁꯦꯔꯜꯁꯦ ꯉꯥꯏꯔꯅꯤ ꯉꯥꯏꯕꯗ ꯑꯗꯒꯤ ꯑꯗꯨꯃꯥꯏꯅ ꯆꯪꯉꯒ ꯇꯧꯈꯤꯕꯅꯦꯕ ꯃꯤꯁꯨ ꯃꯌꯥꯝ ꯌꯥꯝꯃꯦꯕ ꯃꯥꯏꯗꯣ ꯑꯗꯣ ꯑꯗꯨ ꯑꯗꯨꯗꯤ ꯑꯗꯨꯗꯨꯅ ꯍꯦꯟꯅ ꯐꯗꯧꯕ ꯃꯥꯜꯂꯦ ꯑꯩ ꯑꯗꯨ ꯑꯗꯣ ꯂꯩꯔꯗꯤ ꯍꯥꯏꯕꯤꯔꯛꯀꯦ ꯑꯗꯨꯒꯤ ꯑ ꯑꯗꯨꯏ ꯅꯨꯄꯤꯗꯨꯁꯨ ꯌꯥꯝ ꯐꯕ ꯑꯥ ꯄ꯭ꯔꯥꯏꯚꯦꯠ ꯑꯣꯏꯔꯁꯨꯅ° ꯄ꯭ꯔꯥꯏ ꯑꯩꯒꯤ ꯃꯇꯝꯗꯗꯤ ꯃꯣꯏꯒꯤ ꯑꯩꯁꯨ ꯗꯥꯏꯔꯦꯛ ꯀꯥꯎꯈ꯭ꯔꯦꯅꯦ ꯑꯩꯈꯣꯏ ꯃꯥꯗ ꯍꯪꯉꯗꯤ ꯈꯪꯅꯤ
ꯑꯝ
ꯀꯥꯟꯗꯩ ꯑꯣꯏꯕꯒꯤ ꯂꯝꯕꯤꯒ ꯒꯔꯥꯟ ꯃꯦꯟ ꯇꯥꯗ꯭ꯔꯤꯉꯩ ꯑꯣꯏꯕꯒꯤ ꯑꯃ ꯑꯣꯏꯕꯗꯣ
ꯍꯣꯏꯠ ꯫
ꯑꯗꯨꯗꯣ ꯃꯃꯤꯡ ꯑꯗꯨꯝ ꯆꯠꯄꯅꯦꯕ ꯑꯗꯨꯗꯩꯗꯨꯗ ꯑꯗꯨꯝ ꯍꯥꯏꯗꯤ ꯑꯩꯈꯣꯏ ꯃꯥꯥꯍꯣꯏ ꯑꯗꯨꯝ ꯌꯦꯡꯕꯒꯤꯗꯨꯗ ꯌꯦꯡꯕꯗꯣ
ꯍꯧꯖꯤꯛꯀꯤ ꯑꯣꯏꯅ ꯈ꯭ꯋꯥꯏ ꯑꯀꯣꯟꯕꯩ ꯌꯦꯡꯕꯗꯣ
ꯑꯝꯝ
ꯑꯗꯨꯁꯨ ꯐꯥꯕꯨꯗꯤ ꯐꯕ ꯃꯥꯜꯂꯦꯕ ꯍꯥꯏꯗꯤ ꯍꯧꯖꯤꯛ ꯉꯔꯥꯡ ꯅꯧꯅꯒ ꯍꯧꯕꯗꯨ ꯄꯥꯈꯠꯄꯗꯣ ꯃꯥꯁ ꯃꯥꯒꯤ ꯃꯌꯨꯝꯗꯅꯤꯀꯣ ꯃꯥꯒꯤ ꯍꯣ ꯀꯩꯅꯣ ꯍꯥꯡꯉꯤꯁꯦ
ꯑꯥ
ꯑꯗꯨꯗꯩꯗ ꯃꯌꯨꯝꯁꯤꯗ ꯃꯌꯥꯝ ꯊꯝꯃꯦ ꯍꯥꯏꯗꯤ ꯅꯔꯁ ꯅꯨꯡ ꯑꯗꯒꯤ ꯑꯣ ꯀꯩꯅꯣ ꯃꯤꯠ ꯌꯦꯡꯅꯕ ꯈꯨꯠꯂꯥꯏꯒꯗꯣ ꯂꯣꯏ ꯀꯥ ꯀꯥ ꯈꯈꯤꯜꯂ ꯊꯝꯃꯦ ꯃꯤ ꯌꯥꯝ ꯂꯩꯌꯦ ꯀꯥꯎꯟꯇꯔ ꯑꯗꯒꯤ ꯐꯥꯔꯃꯥꯁꯤ ꯃꯁꯥꯒꯤ ꯃꯌꯨꯝꯗ ꯂꯣꯏꯅ
ꯎꯝ
ꯑꯗꯨꯒ ꯃꯤꯁꯨ ꯌꯥꯝꯃꯦꯕ ꯑꯗꯨꯒ ꯀꯩꯅꯣ ꯃꯃꯜꯗꯤ ꯂꯨꯄꯥ ꯆꯥꯇ꯭ꯔꯨꯛ ꯂꯧꯋꯦꯕ
ꯍꯤꯗꯥꯛ ꯀꯩꯀꯩꯗꯤ ꯑꯗꯨꯝ ꯅꯣꯏꯅ ꯁꯥꯟꯅꯩꯖꯩ ꯅꯠꯇ꯭ꯔꯣ
ꯂꯩꯖꯩꯅꯦ
ꯎꯝ
ꯑꯗ ꯑꯁ ꯈꯪꯗꯦ ꯑꯃꯨꯛ ꯐꯕꯤꯈ꯭ꯔꯗꯤ ꯐꯅꯤ ꯑꯩ ꯃꯊꯥ
ꯃꯥꯅꯦ ꯃꯥꯅꯦ ꯐꯅꯤꯗ ꯀꯩꯁꯨꯝ ꯈꯜꯂꯣꯅꯤ ꯁꯤ ꯐꯅꯤ ꯐꯅꯤ
ꯑ ꯐ ꯆꯒꯤ ꯆꯅꯤꯗ
ꯈꯥꯖꯅꯤꯁꯦ ꯀꯔꯤꯝ ꯈꯜꯂꯨꯅꯣ ꯑꯗꯨꯒꯤꯕꯨ ꯅꯪꯅ ꯅꯪ ꯋꯥꯈꯜ ꯍꯦꯟꯖꯤꯜꯂꯒꯅ ꯑꯃꯨꯛꯀꯟꯅ ꯍꯦꯟꯕꯅꯤ ꯍꯥꯏꯗꯤ ꯁꯨꯝ ꯍꯥꯏ ꯋꯥꯅꯤ ꯑꯅꯥꯕꯁꯤ ꯍ ꯅꯪ ꯁꯨꯝꯁꯨꯝ ꯈꯟꯖꯤꯜꯂꯒꯦ ꯍꯦꯟꯅ ꯊꯣꯛꯂꯛꯄ꯭ꯔꯥ ꯍꯦꯟꯅ ꯈꯟꯖꯤꯟꯕꯗꯣ ꯑꯗꯨ ꯑꯣꯏꯕꯅꯦꯕ
ꯈꯪꯗꯦ ꯑꯩꯗꯤ ꯈꯟꯖꯟꯕꯩ ꯁꯔꯨꯛ ꯉꯥꯛꯇꯅꯦ ꯈꯟꯗꯣꯛꯄꯩ ꯁꯔꯨꯛꯁꯦ
ꯇꯧꯅꯣ ꯇꯧꯅꯣ ꯈꯟ ꯈꯟ ꯈꯟꯖꯤꯟꯒꯅꯨ ꯌꯥꯝꯅ ꯑꯗꯨꯃꯥꯏꯅ ꯑꯁ ꯐꯈ꯭ꯔꯦꯍꯦ ꯈꯣꯠꯈ꯭ꯔꯦꯍꯦ ꯀ ꯇꯧꯔ ꯈꯟꯕꯗꯣ ꯑꯗꯨꯃꯥꯏꯅ ꯑꯣꯏꯅ ꯈꯜꯂꯣ ꯑꯗꯨꯁꯨ
ꯪꯉ ꯏꯃꯥꯟꯅꯕꯤ ꯑꯃꯅ ꯃꯥꯁꯦ ꯃꯃꯤꯠ ꯉꯥꯡꯉꯝꯃꯦꯌꯦ ꯑꯣꯖꯥ ꯑꯣꯏ ꯑꯣꯖꯥ ꯑꯣꯏꯕꯗꯨ ꯍꯥꯏꯕ ꯑꯣꯖꯥ ꯑꯣꯏꯕꯤꯗꯣ ꯑꯗꯨ ꯃꯥꯅ ꯍꯥꯏꯅꯦ ꯃꯤꯠꯇ ꯌꯨꯝ ꯀꯩꯀꯥ ꯍꯥꯞꯄꯗꯨꯣ ꯐꯕꯅꯦ ꯑꯅ ꯤꯖꯩ ꯍꯥꯏꯕꯗꯨꯗꯤ
ꯑꯦ ꯑꯗꯨꯁꯨ ꯐꯩ ꯍꯥꯏꯅꯩꯌꯦ ꯃꯤꯅ
ꯑꯁꯦꯡꯕꯩ ꯀꯟꯗ ꯇꯧꯗꯕ꯭ꯔꯥꯕ
ꯀꯩꯝ ꯇꯧꯗꯦ ꯍꯥꯏꯌꯦ ꯐꯩ ꯍꯥꯏꯌꯦꯕ ꯍꯥꯏꯗꯤ ꯁꯨꯃꯥꯏꯅꯁꯨ ꯍꯥꯏꯌꯦꯕꯀꯣ ꯑꯍꯟ ꯑꯃ ꯂꯩꯌꯦꯅ ꯍꯥꯏꯌꯦꯕꯀꯣ ꯃꯥꯗꯣ ꯀꯔꯤꯝꯇ ꯁꯣꯟꯕ ꯈꯣꯠꯄ ꯇꯧꯗꯕꯗꯣ ꯑꯗꯨ ꯃꯥꯏ ꯃꯃꯤꯠꯀꯗꯣ ꯍꯥꯏꯗꯤ ꯑꯗꯨꯨꯝ ꯍꯧꯒꯠꯂꯛꯄꯒꯤꯗꯣ ꯑꯗꯨꯃꯥꯏꯅ ꯇꯧꯔꯒ ꯑꯗꯨꯃꯥꯏꯅ ꯇꯧꯋꯦꯅ ꯍꯥꯏꯕꯅꯦꯕ ꯐꯩꯌꯦꯅꯗꯤ ꯍꯥꯏꯅꯩꯌꯦ ꯑꯗꯨꯗꯣ ꯃꯤ ꯑꯍꯟ ꯀꯥꯡꯖꯤꯡ
ꯐꯔꯝꯕ ꯑꯗꯨ ꯑꯩꯁꯨ ꯍꯦꯛꯇ ꯀꯤꯔꯕ ꯍꯥꯏꯗꯤ ꯃꯤꯠꯁ ꯑꯩꯗꯤ ꯄꯥꯛꯠꯀꯟꯕ ꯄꯣꯝꯒꯟꯕꯁꯤꯗ ꯑꯩꯁꯨ
ꯍꯣꯏ ꯑꯗꯨꯗꯤ ꯃꯥꯥꯟꯅꯦ ꯑꯃꯨꯛ ꯍꯦꯟꯅ ꯁꯣꯛꯈ꯭ꯔꯗꯤꯗꯤ ꯇꯝꯕ ꯉꯝꯕ ꯅꯠꯇꯦ
ꯎꯝ ꯑꯄꯣꯝꯕꯒ ꯌꯥꯎꯔꯦꯅ
ꯍꯥꯏꯗꯤ ꯀꯩꯅꯣꯗꯨꯗꯁꯨ ꯍꯥꯏꯗꯤ ꯃꯌꯥꯛ ꯀꯟꯕ ꯀꯟꯗꯕ ꯁ ꯑꯃꯨꯛ ꯂꯩꯔꯤꯅꯦ ꯅꯪ ꯒꯤ ꯆꯥꯡꯗꯨꯒꯤ ꯃꯇꯨꯡ ꯏ ꯃꯇꯨꯡꯏꯟꯅ ꯑꯗꯨꯅꯦ ꯇꯧ ꯉꯝꯕ ꯅꯠꯇꯦ ꯑꯗꯨꯅ ꯇꯧꯔꯨꯅꯇ ꯍꯥꯎꯋꯥꯅꯤ ꯅꯪ ꯑꯗꯨꯝ ꯅꯥꯕꯗꯣ ꯀꯩꯅꯣ ꯇꯧꯕꯅꯤꯅ ꯇꯧꯗꯕꯅꯅ ꯐꯩ ꯑꯅ ꯈꯦ
ꯃꯥꯅꯦ ꯍꯤꯗꯥꯛꯁꯨ ꯊꯥꯔꯤꯕꯅꯤꯅꯅꯦꯀꯣ
ꯎꯝ ꯅꯣꯏ ꯌꯨꯝꯗꯤ ꯀꯩꯀꯩ ꯏꯟꯁꯥꯡ ꯅꯨꯄꯤ ꯊꯥꯏ ꯍꯥꯏꯗꯣ ꯊꯥꯗ꯭ꯔꯕꯣ
ꯌꯨꯝ ꯄꯨꯔꯥ ꯍꯤꯡꯒꯣꯟꯗꯅ ꯁꯨꯝ ꯍꯥꯏꯗꯤ ꯍꯟꯖꯥꯡ ꯅꯨꯡꯁꯥꯡ ꯊꯣꯡꯅꯕ ꯅꯥꯀꯨꯞꯄꯤ ꯅꯄꯥꯛꯄꯤ ꯌꯦꯟꯗꯦꯝ ꯈꯥꯃꯦꯟ ꯑꯈꯥꯕꯤ ꯃꯣꯔꯣꯛ ꯍꯥꯏꯗꯤ ꯃꯣꯔꯣꯛꯇꯤ ꯄꯥꯝꯕꯤ ꯑꯇꯪꯅꯤ ꯑꯗꯨ ꯑꯗꯨꯃꯥꯏꯅ ꯊꯥꯏꯌꯦ ꯍꯧꯖꯤꯛ ꯇꯤꯜꯍꯧ
ꯍꯥꯏꯅꯠꯇ꯭ꯔꯕ
ꯀꯩꯕ
ꯊꯥꯔꯔꯤꯕꯅ
ꯅꯠꯇꯦ ꯍꯧꯖꯤꯛꯀꯤꯗꯨꯅ ꯍꯤꯡꯒꯣꯜꯗꯅꯦꯕ ꯊꯥꯏꯁꯦꯀꯣ ꯂꯧꯒꯤꯗꯤ ꯂꯧꯒꯤ ꯃꯇꯝ ꯑꯣꯏꯕ ꯑꯩ ꯈꯣꯏꯗꯣꯛ ꯍꯧꯕꯅꯤ
ꯑꯣ ꯂꯧ ꯃꯇꯝ ꯅꯠꯇ꯭ꯔꯤꯉꯩꯗꯅ ꯏꯟꯁꯥꯡ ꯅꯥꯄꯤ ꯊꯥꯕ
ꯊꯥꯕ ꯑ ꯃꯣꯔꯣꯛ ꯃꯣꯔꯣꯛ ꯊꯥꯕꯁꯨ ꯈꯣꯏꯗꯣꯛꯑꯅꯤ ꯍꯥꯏꯕ꯭ꯔꯥ ꯀꯩꯅꯣꯝ ꯍꯥꯏꯍꯧꯋꯦꯕ
ꯑ ꯃꯇꯝ ꯂꯨꯔꯝꯃꯅꯤ ꯑꯗꯨ ꯌꯨꯔꯝꯅꯤ
ꯍꯣꯏ ꯑꯗ ꯑ ꯈꯪꯗꯦ ꯅꯣꯡꯁꯨ ꯆꯨꯗꯕꯅꯤꯅ ꯍꯧꯖꯤꯛꯁꯦ ꯌꯥꯝ ꯃꯊꯥ ꯁꯅꯍꯧꯕꯅꯤ
ꯃꯥꯅꯦ ꯃꯥꯅꯦ ꯍꯥꯏꯗꯤ ꯀꯩꯅꯣꯁꯤꯁꯨ ꯑꯌꯤꯡ ꯑꯁꯥꯒꯤ ꯆꯥꯡꯁꯤꯁꯨ ꯍꯦꯟꯅ ꯍꯦꯟꯒꯠꯂꯛꯄꯩ ꯃꯑꯣꯡꯗ ꯇꯥꯏꯞ ꯇꯧꯔꯛꯏꯗꯅ
ꯇꯧꯔꯦ ꯑꯗꯨꯒ ꯏꯁꯤꯡ ꯌꯥꯎꯗ꯭ꯔꯗꯤ ꯂꯧꯁꯨ ꯎꯕ ꯌꯥꯔꯣꯏꯗꯅ
ꯎꯝ
ꯑꯗꯨꯅꯤ ꯇꯧꯔꯤꯁ
ꯑ ꯈꯪꯕꯤꯔ ꯒ꯭ꯌꯥꯟ ꯇꯥꯕꯤꯔ
ꯍꯧꯖꯤꯛꯁꯦ ꯋꯥꯁꯤꯜꯂꯛꯄꯩ ꯋꯥꯠꯁꯤꯜꯂꯛꯄ ꯉꯥꯛꯇ ꯁꯤ
ꯑꯁ ꯈꯪꯗꯦꯗ ꯑꯩꯗꯤ ꯀꯣ ꯊꯕꯛ ꯑꯃ ꯇꯧꯔꯒ ꯃꯄꯥꯟꯂꯣꯝꯗ ꯑꯣꯏꯔꯁꯨ ꯁꯦꯇꯜ ꯇꯧꯔꯒ ꯍꯅꯤ
ꯌꯥꯏ ꯑꯩ ꯌꯥꯔꯦ ꯇꯣꯂꯣꯞ ꯊꯕꯛꯇꯣ ꯇꯧꯔꯨꯔꯗꯤ ꯇꯣꯂꯣꯞꯇꯣ ꯆꯥꯔꯗꯤ ꯃꯐꯝꯒꯤꯗꯤ ꯀꯩꯁꯨ ꯗꯔꯀꯔ ꯇꯥꯗꯦ ꯍꯥꯏꯕ
ꯃꯥꯅꯦ ꯃꯐꯝꯒꯤꯗꯤ ꯀꯩꯁꯨ ꯗꯔꯀꯥꯔ ꯇꯥꯗꯦꯕ
ꯑ ꯑꯗꯣ ꯊꯕꯛꯀꯁꯦ ꯂꯣꯏꯕꯒ ꯐꯪꯕꯤꯔꯗꯤ ꯅꯨꯡꯉꯥꯏꯇꯧ
ꯑꯁ ꯑꯗꯨꯃꯥꯏꯅ ꯇꯧꯔꯒ ꯐꯪꯕ ꯌꯥꯗꯕꯨ ꯑꯣꯏꯗꯤꯀꯣ ꯌꯥꯝ ꯅꯨꯡꯉꯥꯏꯗꯕꯅꯤ ꯑꯗꯨꯃꯥꯏꯅ ꯇꯧꯔ ꯐꯪꯗꯕꯩꯅꯦꯕ ꯋꯥꯔꯁꯦ ꯍꯥꯏꯗꯤ ꯑꯩꯈꯣꯏꯅ ꯁꯤꯁꯦ ꯇꯝ ꯂꯣꯏꯔꯒ ꯐꯪꯅꯤ ꯍꯥꯏꯕ ꯑꯃ ꯂꯩꯕꯨꯣꯏꯗꯤ ꯐꯕ ꯑꯗꯨ ꯅꯠꯇꯕꯅꯤꯅ
ꯃꯥꯅꯦ ꯑꯗꯨꯗꯨꯅ ꯑꯩꯈꯣꯏꯁꯦ ꯀꯩꯗ ꯇꯥꯏ ꯑꯉꯥꯡ ꯂꯥꯏꯔꯤꯛ ꯇꯥꯛꯄ
ꯑꯗꯨꯅ ꯑꯗꯨꯅ
ꯍꯥꯏꯗꯤ ꯍꯥꯏꯗꯤ ꯑꯉꯥꯡꯁꯤꯗꯤ ꯏꯔꯩꯗ
ꯍ ꯍꯣꯏ ꯊꯝꯃꯦ ꯊꯝꯃꯦ ꯑꯗꯨꯗꯤ